ꯅꯨꯡꯉꯥꯏꯔꯤꯕ꯭ꯔꯣ ꯆꯥꯔꯦ ꯅꯉꯣꯟꯗ ꯋꯥꯔꯤ ꯂꯤꯗꯧꯕ ꯂꯩꯌꯦꯀꯣ
ꯀꯩꯋꯥꯔꯤ
ꯂꯤꯗꯣꯏꯅꯦ ꯌꯥꯝ ꯇꯞꯄꯤꯁꯨ ꯀꯩꯒꯤꯅꯣꯀꯣ ꯅꯪ ꯇꯞꯄ꯭ꯔꯥ
ꯇꯞꯇꯦ
ꯀꯩ ꯏꯟꯁꯥꯡ ꯆꯥꯔꯒꯦ ꯑꯦ ꯑꯈꯣꯏꯒꯤ ꯑꯥꯂꯨꯒ ꯑ ꯌꯦꯟ ꯑꯁꯪꯕꯒ ꯉꯥꯎꯋꯤ
ꯌꯦꯟ ꯑꯁꯪꯕ
ꯑꯀꯪ
ꯌꯦꯟ ꯑꯀꯪꯕ ꯍꯜꯂꯣ
ꯇꯥꯕ꯭ꯔꯣ
ꯇꯥꯏꯌꯦ
ꯌꯦꯟ ꯑꯀꯪꯕ ꯂꯩꯌꯦ ꯑꯗꯨꯗꯨꯒ ꯉꯧꯋꯦ
ꯑꯁ ꯑꯣꯢꯗꯕ
ꯌꯥꯝ ꯍꯥꯎ ꯈꯔꯕ ꯖꯥꯠꯅꯦ ꯀꯩꯅꯣꯝ ꯍꯥꯏꯕꯤꯒꯦ ꯏꯃꯥꯟꯅꯕꯤ
ꯎꯝ
ꯍꯥꯏꯕꯤꯒꯦ
ꯍꯥꯏꯌꯣ
ꯉꯁꯥꯏꯅꯦ ꯑꯩꯅꯅꯦ ꯏꯃꯥꯟꯅꯕꯤ ꯑꯃꯒꯤ ꯔꯨꯝꯗ ꯆꯪꯉꯦꯕ
ꯀꯩ
ꯏꯃꯥꯟꯅꯗꯤ ꯋꯥꯔꯤ ꯁꯅꯥꯕꯒꯤ ꯅꯦꯠꯀꯨꯝꯕ ꯄꯥꯏꯕꯒꯤ ꯏꯃꯥꯟꯅꯕꯤ ꯑꯃ ꯔꯨꯝꯗ ꯆꯪꯉꯦꯕ ꯏꯃꯥꯟꯅꯕꯤꯗ ꯈꯔ ꯅꯣꯢꯑꯦꯕ ꯈꯣꯢꯒ ꯊꯪꯅꯩꯌꯦꯕ ꯑꯗꯨꯗꯨꯅ ꯃꯥꯁꯦ ꯊꯣꯡ ꯂꯣꯟꯖꯜꯂꯒ ꯂꯩꯔꯝꯃꯦ ꯑꯗꯨꯗꯨꯒ ꯑꯩꯁꯦ ꯊꯣꯡ ꯊꯤꯟꯂꯦ ꯃꯥꯁꯦ ꯉꯥꯢꯍꯥꯛ ꯊꯣꯡ ꯍꯥꯡꯗ꯭ꯔꯦꯕ ꯁꯨꯡꯍꯥꯡ ꯍꯥꯡꯗ꯭ꯔꯦ ꯉꯥꯢꯍꯥꯛ ꯂꯩꯔꯒ ꯍꯥꯡꯉꯛꯑꯦ ꯑꯗꯨꯗꯨꯒꯅꯦ ꯃꯥꯁꯦ ꯆꯥꯅꯤꯡꯉꯥꯏꯒꯤ ꯁꯦꯝꯕ ꯑꯣꯏꯂꯩꯔꯝꯃꯦꯕ ꯃꯊꯟꯗꯒꯤ
ꯄꯨꯡ ꯀꯌꯥꯋꯥꯏꯗꯅꯣ
ꯑꯩꯅ ꯏꯃꯥꯟꯅꯕꯤ ꯑꯃ ꯑ ꯂꯩꯕꯗꯨꯒ ꯁꯥꯟꯅꯕ ꯆꯪꯕꯒꯤ ꯃꯇꯥꯡꯗꯅꯦ ꯑꯦ ꯑꯗꯨꯒ ꯏꯃꯥꯟꯅ ꯉꯍꯥꯛꯂꯩꯔꯒ ꯏꯃꯥꯟꯅꯕꯤ ꯑꯃ ꯁꯪꯒꯣꯝ ꯄꯨꯔ ꯂꯥꯛꯑꯦ ꯑꯗꯨꯒꯤ ꯃꯃꯥꯡ ꯍꯪꯉꯅꯦꯕ ꯑꯗꯨꯗꯒꯅꯦ ꯊꯣꯡ ꯂꯣꯟꯖꯤꯜꯂꯒ ꯍꯥꯡꯉꯨ ꯌꯥꯈꯤꯗ꯭ꯔꯦꯅꯤꯅ ꯑꯩꯅ ꯊꯣꯛ ꯊꯣꯛꯂꯨ ꯍꯥꯡꯉꯣ ꯍꯥꯡꯉꯣ ꯍꯥꯢꯔꯒ ꯉꯍꯥꯛ ꯂꯩꯔꯒ ꯍꯥꯡꯑꯦ ꯑꯗꯨꯗꯨꯒꯅꯦ ꯇꯦꯡꯀꯣꯠ ꯀꯨꯝꯕꯗꯣ ꯀꯩꯀꯩꯅꯣ ꯈꯔ ꯌꯥꯎꯔ ꯂꯩꯔꯝꯃꯦꯕ ꯑꯗꯨꯗꯨꯒ ꯑꯗꯣ ꯌꯦꯟꯒꯨꯝꯕꯁꯨ ꯊꯝꯕ ꯃꯥꯜꯂꯦ ꯃꯥꯗꯨꯗ ꯗꯨꯝ ꯌꯦꯡꯁꯤꯡꯗꯨꯁꯨ ꯈꯪꯗꯦ ꯇꯪꯈꯥꯢ ꯇꯪꯈꯥꯢ ꯑꯩꯁꯦ ꯃꯤꯟꯒꯤ ꯇꯥꯢꯇ ꯈꯔ ꯁꯥꯔꯦ ꯎꯁꯤꯟꯅꯗꯕ
ꯑꯣ ꯉꯁꯥꯏꯗꯤ ꯆꯥꯅꯤꯡꯉꯥꯏꯅꯦ ꯍꯥꯏꯗꯨꯗꯤ ꯆꯥꯛꯔꯥ
ꯁꯨꯡꯅꯠ ꯅꯠꯇꯦ ꯎꯄꯥꯢꯂꯩꯇꯕꯒꯤ ꯑꯩ ꯂꯥꯛꯄꯀꯥꯟꯗ ꯍꯥꯏꯔꯛꯄꯅꯦ ꯍꯥꯏꯇꯥꯔꯦ
ꯑꯗꯨꯒ ꯃꯥꯏꯁꯤꯀꯣ ꯁꯨꯃꯥꯏꯅ ꯇꯧꯕ꯭ꯔꯥ ꯎꯝ ꯀꯌꯥ ꯑꯥ ꯗꯥ ꯀꯔꯤ ꯁꯨꯃꯥꯏꯅ ꯇꯣꯠ ꯇꯣꯠꯂꯒꯀꯣ ꯌꯦꯟ ꯑꯆ ꯑꯦ ꯈꯔ ꯑꯆꯧꯕ ꯈꯣꯏꯗꯣ
ꯎꯝ
ꯆꯥꯊꯣꯛꯈ꯭ꯔꯦꯕ
ꯎꯝ
ꯑꯩꯁꯨ ꯎꯈ꯭ꯔꯦꯕ
ꯌꯥꯝ ꯅꯣꯛꯅꯤꯡꯉꯦꯕ ꯑꯩꯗꯤ ꯊꯤꯅꯤꯡꯕ ꯁꯨꯡꯆꯥꯥ ꯆꯥꯔꯣꯏ ꯍꯥꯏꯁꯦ
ꯈꯪꯗꯦꯗ ꯍꯌꯦꯡꯗꯤ ꯀꯥꯏ ꯆꯠꯀꯦꯔꯣ
ꯍꯌꯦꯡꯁꯦ ꯀꯣꯢꯕ ꯆꯠꯀꯅꯤ
ꯀꯥꯢꯗ
ꯂꯩꯀꯥꯏ ꯑꯃ ꯂꯩꯌꯦ ꯄꯟꯅꯔꯣꯢꯒꯦ
ꯑꯥ
ꯄꯣꯠ ꯆꯩ ꯂꯩꯔꯨꯒꯦ ꯇꯧꯕꯅꯦ ꯎꯝ ꯅꯪ ꯄꯩꯁꯥ ꯀꯌꯥꯝ ꯂꯩꯒꯦ
ꯀꯩꯀꯩ ꯂꯩꯔꯛꯇꯣꯏꯅꯣ
ꯍꯌꯦꯡꯁꯦ ꯎꯝ ꯇꯤꯟꯍꯧ ꯇꯤꯟꯍꯧ ꯂꯩꯔꯅꯤ ꯑꯗꯨꯒ ꯑꯥ ꯇꯤꯟꯍꯧ ꯍꯨꯖꯤꯛ ꯍꯥꯢꯔꯝꯃꯤꯗꯣ ꯀꯩ ꯀꯩ ꯀꯩꯅꯣ ꯄꯤꯁꯥ ꯀ ꯕꯣ ꯍꯥꯎꯋꯤꯅꯦ ꯈꯔ ꯂꯩꯈꯤꯕꯅꯦ ꯉꯈꯣ
ꯊꯥꯎ
ꯅꯪꯗꯤ ꯀꯩ ꯀꯩ ꯆꯠꯇꯣꯏꯅꯣ ꯎꯝ
ꯑꯩ ꯂꯩꯅꯤꯗ ꯁꯥꯢ ꯃꯄꯥꯟꯒ ꯊꯣꯛꯅꯤꯡꯗꯦ
ꯅꯪꯒꯤꯗꯤ ꯀꯩ ꯀꯩ ꯋꯥꯠꯀꯦ
ꯀꯩꯝ ꯋꯥꯠꯇꯦꯗ
ꯅꯣꯏꯒꯤꯗꯤ ꯑꯂꯨ ꯃꯔꯥꯡ ꯀꯥꯏꯅ ꯂꯩꯕ꯭ꯔꯣ
ꯑꯧ ꯂꯩꯌꯦ
ꯎꯝ ꯂꯥꯏꯁꯪꯒꯗꯤ ꯐꯖꯅ ꯂꯩꯕ꯭ꯔꯣ ꯂꯩꯌꯦ ꯑꯍꯥꯍꯥ ꯆꯠꯄꯗꯤ ꯀꯩꯀꯩ ꯆꯥꯅꯤꯡꯉꯦ ꯍꯩꯅꯧ ꯆꯥꯅꯤꯡ ꯗꯩ ꯉꯝꯃꯅꯤ
ꯍꯩꯅꯧ ꯆꯥꯅꯤꯡꯉꯦ ꯍꯩꯅꯧ ꯑꯅꯤꯃꯛ
ꯅꯤꯃꯛ ꯑꯥ ꯑꯇꯣꯞꯄꯗꯤ
ꯇꯣꯞꯄꯗꯤ ꯆꯥꯅꯤꯡꯕ ꯂꯩꯇꯦꯗ
ꯎꯝ ꯍꯝꯍꯝ ꯍꯝ ꯍꯝ ꯍꯝ ꯎ ꯎꯝꯎꯝ
ꯑꯦ
ꯅꯪ ꯈꯪꯅꯕ ꯅꯨꯄꯥꯗꯣ ꯄꯥꯎ ꯐꯥꯎꯔꯛꯇꯦ ꯉꯁꯤꯁꯨ
ꯐꯥꯎꯔꯛꯇꯦꯗꯥ ꯅꯪ ꯈꯪꯉꯤ ꯅꯠꯇ꯭ꯔꯣ
ꯎꯝ ꯎꯝ ꯇꯜꯂꯦꯗ ꯎꯝ ꯀꯩ ꯌꯦꯡꯉꯤꯅꯣ
ꯍꯥꯥ
ꯀꯩ ꯌꯦꯡꯉꯤꯅꯣ
ꯀꯩꯁꯨ ꯌꯦꯡꯗꯦꯗ ꯂꯩꯌꯦꯗ
ꯑꯣ ꯏꯔꯨꯖ ꯃꯥꯏꯗꯔꯕꯣ
ꯍꯥ
ꯢꯔꯨꯖ ꯃꯥꯏꯗꯔꯕꯣ
ꯏꯔꯨꯖꯗ꯭ꯔꯤ ꯏꯔꯨꯅꯤꯡꯕꯅ ꯂꯣꯏꯔꯦ ꯏꯁ ꯢꯁ ꯢꯁ ꯀꯗꯧꯔꯕ ꯍꯣꯏ ꯉꯥꯎꯔꯦ
ꯑꯥ
ꯏꯁꯥꯁꯦ ꯍꯨꯃꯥꯡ ꯃꯅꯝ ꯅꯝꯕꯒꯤ ꯍꯨꯃꯥꯡ ꯍꯨꯃꯥꯡ ꯍꯨꯃꯥꯡ ꯊꯣꯛꯄꯒꯤ ꯅꯞ ꯅꯞ ꯂꯥꯎꯕꯒꯤ ꯍꯩ ꯍꯩꯅꯗꯕ ꯌꯥꯎꯔꯦꯕ
ꯑꯣ ꯅꯪꯗꯤ ꯌꯨꯝ ꯀꯔꯝ ꯀꯥꯟꯗ ꯆꯠꯇꯣꯏꯅꯣ
ꯊꯣꯛ ꯊꯣꯛꯇꯧ ꯃꯥꯟꯗꯦ ꯊꯥꯖꯗꯦ
ꯎꯝ ꯅꯪ ꯀꯩꯅꯣ ꯅꯪ ꯎꯅꯤꯡꯗꯣꯔ ꯍꯥꯏꯁꯦ ꯌꯨꯝ ꯌꯨꯝꯒꯤ ꯃꯤꯕꯨ
ꯁꯨ ꯊꯣꯛꯇ꯭ꯔꯗꯤ ꯀꯩꯅꯣ ꯑ ꯊꯣꯛꯄ ꯊꯣꯛꯇꯕꯗꯤ ꯈꯪꯗꯦꯗꯅ
ꯑꯣ ꯄꯩꯁꯥ ꯊꯥꯔꯛꯑꯗꯤ ꯅꯪ ꯁꯤ ꯃꯟꯗꯦꯗ ꯄꯩꯁꯥ ꯊꯤꯔꯗꯣꯏꯔꯣ
ꯍꯣꯏ ꯃꯟꯗꯦꯗ ꯊꯤꯒ꯭꯭ꯔꯅꯤ
ꯎꯝ
ꯃꯟꯗꯦꯗꯨꯁꯨ ꯑꯃꯨꯛꯀ ꯑꯩ ꯏꯀꯥꯏꯔꯦ ꯅꯪꯕꯨ ꯑꯗꯨꯝ ꯍꯥꯏꯔꯛꯑꯗꯤ ꯑꯩꯗꯤ ꯌꯥꯔꯔꯣꯏ
ꯂꯤꯁꯤꯡ ꯀꯨꯟ ꯃꯉꯥꯗ ꯍꯪꯕꯤꯌꯨꯅꯦ
ꯀꯩꯅꯣ
ꯑꯩꯁꯨ ꯃꯤꯉꯣꯟꯗꯒꯤ ꯂꯤꯁꯤꯡ ꯀꯨꯟ ꯃꯉꯥ ꯇ ꯄꯨꯒꯦ ꯑꯝꯇ ꯍꯪꯕꯤꯌꯣ
ꯀꯅꯥꯉꯣꯟꯗ ꯍꯪꯗꯣꯏꯅꯣ ꯅꯃꯥ ꯅꯃꯥꯟꯅꯕꯤ ꯑꯃꯗꯨꯗ ꯍꯪꯉꯣ
ꯀ꯭ꯔꯤ ꯃꯤꯅ ꯅꯉꯣꯟꯗ ꯂꯤꯁꯤꯡ ꯇꯔꯨꯛ ꯈꯨꯗꯛꯇ ꯄꯤꯌꯣ ꯍꯥꯏꯔꯛꯏꯁꯤꯗꯤ ꯁꯨꯃꯥꯏꯅ ꯑꯩꯁꯨ ꯃꯤꯉꯣꯟꯗ ꯍꯪꯅꯤꯡꯉꯦꯕ
ꯀꯨꯟꯃꯉꯥ ꯗꯨꯗꯤ ꯃꯤꯅ ꯄꯤꯔꯛꯑꯔꯣꯏ
ꯂꯤꯁꯤꯡ ꯀꯨꯟꯃꯉꯥꯁꯤ ꯀꯅꯥꯗ ꯍꯪꯁꯤꯒꯦ ꯅꯃꯥꯟꯅꯕꯤ ꯄꯩꯁꯥ ꯄꯥꯏꯕꯤ ꯂꯩꯇ꯭ꯔꯣꯃꯤ ꯅꯪꯕꯣ
ꯂꯩꯇꯦ ꯏꯃꯥꯟꯅꯕꯤ ꯍꯣꯏ ꯀꯅꯥꯝ ꯄꯩꯁꯥ ꯄꯥꯏꯗꯦ
ꯈꯨꯗꯛꯀꯤꯅꯦ ꯏꯕꯥꯅꯤ ꯀꯩꯗꯧꯁꯤꯒꯦ
ꯈꯪꯗꯦ
ꯅꯪ ꯂꯥꯏꯔꯤꯛ ꯀꯌꯥꯝ ꯄꯥꯔꯒꯦ
ꯄꯥꯗ꯭ꯔꯤꯗ ꯍꯧꯗ꯭ꯔꯤꯗ ꯇꯟꯗꯅ ꯇꯨꯝꯃꯒ ꯂꯩꯔꯒ ꯆꯥꯕꯒ ꯊꯛꯄꯒ ꯒ ꯂꯩꯔꯤꯁꯤꯅꯤ
ꯅꯪ ꯁꯤꯗ ꯂꯩꯌꯨ ꯅꯥꯔ ꯂꯤꯛꯀꯅꯨ
ꯍꯣꯏ ꯅꯪꯗꯣ ꯅꯁꯥ ꯑꯁꯣꯟꯕꯗꯣ ꯍꯥꯟꯅ ꯁꯤꯟꯅꯧꯅꯦ
ꯎꯝ ꯑꯈꯣꯏꯗꯤꯅꯦ ꯏꯕꯥꯅꯤ ꯂꯥꯞꯅꯔꯒ ꯂꯩꯔꯕꯅꯤꯅ
ꯑꯈꯣꯏꯗꯤ ꯀꯌꯝ ꯍꯥꯏꯕꯤꯔꯛꯀꯅꯣꯕ ꯑꯈꯣꯏꯗꯤ ꯀꯌꯝ ꯁꯣꯛꯑꯣꯏꯕ
ꯍ ꯑ ꯑꯩꯒꯤ ꯏꯃꯥꯟꯅꯕꯤ ꯎꯝ ꯎꯝ ꯃꯆꯥ ꯑꯃ ꯂꯩꯕꯗꯣ ꯈꯪꯉꯤꯗꯅ
ꯑ ꯑꯃ ꯃꯨꯁ꯭ꯂꯤꯝꯗꯨꯔꯣ
ꯈꯤꯇꯪ ꯉꯁꯥꯏ ꯑꯩ ꯋꯥꯔꯤ ꯁꯥꯅꯕ ꯏꯃꯥꯟꯅꯕꯤ ꯑꯃ ꯂꯩꯌꯦꯕ ꯑꯗꯨ ꯅꯨꯄꯤꯁꯦ ꯃꯥꯅ ꯑꯩꯉꯣꯟꯗꯅꯦ ꯃꯥꯏ ꯃꯈ꯭ꯋꯥꯡꯗꯣ ꯀꯨꯟ ꯃꯥꯄꯟꯅꯦ ꯍꯥꯏꯔꯛꯑꯦꯕꯀꯣ ꯀꯨꯟ ꯃꯥꯄꯟ ꯇ꯭ꯋꯦꯟꯇꯤ ꯅꯥꯏꯟꯅꯦ ꯍꯥꯏ ꯃꯥꯏ ꯃꯈꯣꯡꯁꯦ ꯋꯦꯁꯁꯦ ꯑꯗ ꯑꯩꯅ ꯅꯪ ꯈ꯭ꯋꯥꯡꯗꯣ ꯌꯥꯝ ꯆꯥꯎꯕ ꯃꯥꯜꯂꯤꯅ ꯍꯥꯏꯗꯤ ꯃꯥꯗꯤ ꯃꯤꯗꯣ ꯈꯔ ꯄꯤꯛꯑꯦꯕ ꯑꯩꯉꯣꯟꯗꯒꯤ ꯈꯔ ꯒꯤ ꯍꯥꯏꯅ
ꯀꯅꯥꯗꯔꯣ
ꯏꯃꯥꯟꯅꯕꯤ ꯃꯅꯤꯄꯨꯔꯗ ꯂꯩꯌꯦꯕ ꯑꯃ
ꯄꯜꯂꯣ ꯄꯜꯂꯣ
ꯀꯦꯝ ꯀꯥꯏꯗꯤꯌꯦ ꯃꯆꯥ ꯃꯁꯨ ꯄꯟꯕ ꯌꯥꯔ ꯑꯗꯨ ꯇꯥꯎꯑꯣꯕ ꯍꯥꯏꯔꯛꯑꯣꯕ ꯑꯗꯨꯒꯤ ꯍꯨꯖꯤꯛꯀꯤ ꯏꯃꯥꯟꯅꯕꯤꯗꯣ ꯃꯥꯅ ꯑꯩꯉꯣꯟꯗ ꯃꯈ꯭ꯋꯥꯡꯗ ꯇꯋꯦꯟꯇꯤ ꯅꯥꯏꯟ ꯥꯏꯔꯛꯄ ꯑꯩꯅ ꯑꯦ ꯅꯩ ꯌꯥꯝ ꯅꯣꯏꯈꯠꯂꯝꯃꯦ ꯃꯥꯁꯦ ꯎꯝ ꯀꯩ ꯍꯥꯏꯗꯣꯏꯅꯣ ꯕꯣꯛꯁ ꯁꯠ ꯇꯧꯕꯗꯣ ꯄꯨꯔꯥ ꯏꯁꯇ꯭ꯔꯦꯠꯇ ꯍꯥꯏꯗꯤ ꯑꯩꯈꯣꯏꯒꯨꯝꯅ ꯇꯧꯗꯦꯕ ꯏꯁꯇ꯭ꯔꯦꯠꯇ ꯄꯨꯔꯥ ꯂꯅꯥꯀꯅꯤꯕ ꯏꯁꯇ꯭ꯔꯦꯠꯇ ꯑꯗꯨꯒꯤ ꯃꯥꯅ ꯑꯩꯗꯤ ꯃꯥꯁꯦ ꯃꯤ ꯈꯔ ꯄꯤꯛꯑꯦꯅ ꯀꯣ ꯑꯁꯦꯡꯕ ꯍꯥꯏꯔꯗꯤ ꯈꯪꯗꯦ ꯈꯔ ꯄꯤꯛꯑꯦꯕ ꯑꯩꯈꯣꯏꯗ ꯈꯔ ꯍꯦꯟꯅꯤꯕ ꯑꯗꯨꯗꯨꯒ ꯃꯥꯅ ꯃꯥꯒꯤꯗꯣ ꯑꯣꯞꯁꯟ ꯑꯣꯚꯔ ꯇꯥꯔꯕ ꯃꯥꯜꯂꯦ ꯃꯥꯗꯣ ꯈꯔ ꯋꯦꯠꯇꯣ ꯍꯦꯟꯒꯠꯄꯒꯤꯀꯣ ꯍꯧꯖꯤꯛꯀꯥꯟꯁꯦ ꯌꯥꯝ ꯅꯣꯢ ꯈꯠꯂꯦꯕ ꯃꯥꯁꯦ ꯑꯗꯨꯗꯨꯒꯤ ꯑꯗꯨ ꯋꯦꯛ ꯇꯥꯔ ꯃꯥꯜꯂꯦꯅ ꯍꯥꯏꯔꯛꯑꯦ ꯑꯗꯨꯗꯨꯒ ꯃꯥꯅ ꯑꯩꯉꯣꯟꯗ ꯆꯥꯛꯇꯤ ꯌꯥꯝ ꯆꯥꯅꯤꯡꯉꯦ ꯑꯍꯥꯎꯕꯁꯨ ꯌꯦꯡꯕ ꯉꯝꯗꯦ ꯑꯗꯣ ꯅꯣꯏꯗꯤ ꯅꯣꯏꯅꯤꯡꯗꯦꯌꯦ ꯃꯥ ꯍꯥꯏꯕ
ꯃꯥ ꯅꯣꯏꯕ ꯅꯠꯇꯕ꯭ꯔꯣ
ꯅꯣꯢꯌꯦꯕ ꯅꯣꯏꯌꯦꯕ ꯑꯗꯨꯝ ꯀꯩ ꯍꯥꯏꯗꯣꯏꯅꯣ ꯎꯝ ꯈꯪꯗꯦ ꯅꯣꯏꯕꯗꯣ ꯑ ꯁꯔꯨꯁꯨ ꯑꯝꯇ ꯑꯣꯟꯊꯣꯛꯂꯇꯕꯤꯗ ꯈꯨꯟꯅꯣꯏ ꯑꯃ ꯅꯪ ꯈꯪꯗꯕꯩꯅꯦ ꯎꯔꯀꯥꯟꯗ ꯈꯪꯅꯤ ꯈꯨꯅꯣꯏ ꯀꯩꯗꯣ ꯍꯥꯏꯗꯤ ꯅꯪ ꯈꯪꯉꯤꯗꯅ ꯍꯥꯏꯐꯦꯠꯇꯪ ꯀꯩꯅꯣꯝꯃ ꯂꯩꯗꯅ
ꯑꯗꯨꯗꯨꯅ ꯌꯥꯝ ꯀꯩꯅꯣꯝ ꯇꯧꯕꯅꯦꯕ ꯑꯗꯨꯗꯤ ꯌꯥꯝ ꯀꯪꯅꯤꯡꯉꯦꯅ ꯉꯁꯥꯏ ꯍꯥꯏꯔꯛꯑꯦ ꯑꯗꯨꯗꯨꯅꯤꯗ
ꯀꯩꯑꯕ
ꯌꯥꯝ ꯀꯪꯅꯤꯡꯉꯦ ꯈꯣꯠꯂꯦ ꯇꯧꯔꯛꯑꯦꯕ ꯉꯁꯥꯏꯁꯦ
ꯖꯤꯝ ꯆꯠꯂꯦ
ꯎꯝ ꯍꯥꯎꯕꯁꯨ ꯇꯥꯅꯤꯡꯗꯦ ꯍꯥꯢꯅ ꯇꯧꯔꯛꯄ ꯍꯥ
ꯃꯥ ꯇꯧꯔꯛꯀꯦ ꯍꯥꯏꯕ꯭ꯔꯕ
ꯑꯁ ꯌꯥꯗꯦ ꯑꯩꯅ ꯍꯥꯏꯈ꯭ꯔꯗꯤ ꯌꯦꯁ ꯌꯦꯁ ꯇꯅꯦ ꯃꯥꯗꯤ ꯃꯥꯒꯤ ꯗꯃꯛꯇꯤ
ꯎꯝ
ꯑꯩꯅꯕꯨꯗꯤ ꯍꯥꯢꯔ ꯀꯥꯡꯅ ꯈꯔ ꯕꯦꯔ ꯀꯥꯕ ꯋꯥꯅꯤ
ꯅꯣꯏ ꯂꯩꯐꯝꯗꯨꯕ ꯁꯥꯕ꯭ꯔꯣ ꯍꯥꯥ ꯍꯜꯂꯣ ꯍꯜꯂꯣ ꯍꯜꯂꯣ
ꯑꯩꯒꯤ ꯈꯪꯅꯕ ꯅꯨꯄꯥꯁꯦ ꯀꯅꯥ ꯂꯩꯒꯦꯒ ꯇꯧꯔꯛ ꯏꯅꯦꯍꯦ ꯑꯩꯉꯣꯟꯗ
ꯀꯔꯤ
ꯑꯩ ꯈꯪꯅꯕ ꯅꯨꯄꯥ ꯑꯃ ꯂꯩꯌꯦꯕ
ꯅꯪ ꯍꯨꯖꯤꯛ ꯀꯩꯗꯧꯕ꯭ꯔꯥ
ꯑꯩ ꯊꯣꯡꯅꯥꯎ ꯃꯌꯥꯗ ꯂꯦꯞꯄꯒ ꯂꯩ
ꯑꯩ ꯈꯣꯟ ꯇꯥꯗꯕ ꯑ ꯅꯪ ꯍꯨꯖꯤꯛ ꯀꯧꯕꯗꯣ
ꯇꯥꯗꯦ ꯑꯩ ꯍꯧꯖꯤꯛꯇꯣ ꯑꯩ ꯅꯨꯄꯥ ꯈꯪꯅꯕ ꯅꯨꯄꯥꯗꯅꯅꯦ ꯀꯣꯜ ꯇꯧꯁꯜꯂꯛꯑꯦꯕ ꯑꯗꯨꯢ ꯀꯛꯊꯠꯈ꯭ꯔꯦꯕ ꯑꯗ ꯑꯩꯅ
ꯑꯦ
ꯑꯗꯨꯒꯤ ꯀꯅꯥ ꯂꯩꯒꯦ ꯍꯪꯂꯛ ꯑꯦ
ꯈꯣꯝꯕꯤꯌꯨꯗꯅ ꯑꯩꯒ ꯁꯥꯟꯅꯕꯅꯦꯅ
ꯑꯦ ꯌꯥꯢꯈꯣꯝꯕꯔꯣ ꯍꯦ ꯑꯦ ꯑ ꯣꯂꯤꯛ ꯀꯨꯝꯕ ꯂꯣꯏꯁꯤꯜꯂꯤ ꯍꯥꯢꯈ꯭ꯔꯦ
ꯎꯝ
ꯑꯗꯨꯗꯤ ꯈꯪꯈ꯭ꯔꯅꯤ ꯏꯕꯥꯅꯤ ꯑꯦ ꯍꯥꯢꯕꯁꯤ
ꯑꯥꯏꯁ ꯀ꯭ꯔꯤꯝ ꯌꯥꯝ ꯆꯥꯅꯤꯡꯉꯦ
ꯅꯪꯗꯤ ꯍꯨꯃꯥꯡ ꯌꯥꯝ ꯁꯧꯔꯕ꯭ꯔꯣ
ꯄꯩꯁꯥ ꯊꯥꯈ꯭ꯔꯕꯣꯉꯁꯥꯏ
ꯏꯃꯥ ꯀꯅꯣ
ꯑꯩꯅ ꯅꯉꯣꯟꯗ ꯊꯥꯎꯑꯣ ꯊꯥꯎꯑꯣ ꯍꯥꯢꯔꯒ
ꯍꯣ ꯍꯣ ꯍꯣꯢ ꯍꯨꯖꯤꯛ ꯍꯨꯖꯤꯛ ꯑꯞꯇꯤ
ꯑꯁ ꯀꯔꯤꯗꯅꯣ ꯀꯗꯥꯏꯗꯒꯤ ꯁꯤꯟꯕꯤꯗꯣꯏꯅꯣ ꯇꯥꯏꯡꯗꯦ
ꯃꯤꯅ ꯅꯠꯇꯦ ꯍꯦ
ꯅꯪꯗꯤ
ꯄꯤꯗ꯭ꯔꯤꯌꯦ
ꯑꯣꯀꯦ
ꯎꯝ
ꯃꯄꯥꯟꯗꯗꯤ ꯈꯔ ꯏꯪꯕ ꯃꯥꯜꯂꯦ ꯅꯨꯡꯁꯤꯠꯀ ꯁꯤꯠꯇꯕ꯭ꯔꯥ ꯈꯪꯗꯦꯅꯦ
ꯁꯩꯕꯅꯦ ꯍꯥꯏꯌꯣ ꯑꯗꯨꯗꯤ
ꯍꯧꯈ꯭ꯔꯦ ꯑꯩꯕꯨ ꯉꯥꯛꯄꯤꯌꯣ
ꯅꯪ ꯄꯨꯡ ꯄꯨ ꯄꯨꯡ ꯀꯌꯥ ꯀꯌꯥꯗ ꯇꯨꯝꯒꯦ
ꯑꯩ ꯄꯨꯡ ꯑꯌꯥꯝꯕꯅ ꯉꯔꯥꯡꯗꯨꯗꯤ ꯈꯔ ꯉ ꯉꯟꯕ ꯃꯥꯜꯂꯦ ꯑꯗꯣ ꯑꯩꯅ ꯐꯕꯨꯡ ꯇꯝꯃꯤꯟꯅꯕ ꯏꯃꯥꯟꯅꯕꯤ ꯑꯃ ꯂꯩꯑꯦꯕ ꯑꯗꯨ ꯅꯨꯄꯤꯗꯨꯅ ꯉꯔꯥꯡ ꯈꯔ ꯉꯟꯅ ꯑꯩꯗꯤ ꯃꯉꯣꯟꯗ ꯋꯥꯔꯤ ꯌꯥꯝ ꯂꯤꯅꯤꯡꯉꯤꯕꯅꯦꯕ ꯑꯗꯣ ꯃꯥꯅ ꯇꯨꯝꯃꯁꯦ ꯇꯨꯝꯃꯁꯦ ꯍꯥꯏꯕꯗꯨꯗ ꯃꯥꯁꯨ ꯇꯨꯝꯊꯣꯛꯈ꯭ꯔꯦꯕ ꯑꯗꯨꯗꯣ ꯑꯩꯁꯨ ꯇꯨꯝꯃꯒꯦꯗꯥꯅ ꯇꯨꯝꯃꯤꯟꯅꯈ꯭ꯔꯦ
ꯑꯥꯎ
ꯑꯗꯨꯗꯨꯒ ꯍꯧꯒꯠꯄꯅ ꯄꯨꯡ ꯅꯤꯄꯥꯟ ꯗ ꯍꯧꯒꯠꯂꯦ
ꯉꯜꯂꯤꯅ
ꯉꯟꯕꯅꯦ ꯉꯁꯤꯒꯤ ꯁꯨꯇꯤ ꯂꯩꯇꯕ ꯃꯥꯜꯂꯦ ꯑꯗꯣ ꯃꯥꯁꯦꯕꯪꯒꯨꯝꯕꯀꯣ ꯇꯧꯕꯒꯤ
ꯑꯗꯨꯗꯤ ꯑꯗꯨꯗꯤ ꯀꯩꯅꯣ ꯇꯨꯝ ꯑꯗꯨꯝ ꯇꯨꯝꯊꯣꯛꯑꯣ ꯌꯥꯗ꯭ꯔꯣ
ꯃꯁꯥꯅꯅꯦ ꯍꯧꯒꯠꯂꯛꯏꯅꯤ ꯃꯤ
ꯅꯪꯗꯤ ꯇꯨꯝꯕ ꯀꯥꯟꯗ ꯌꯥꯝ ꯂꯦꯡꯕꯅꯤꯅ ꯅꯁꯥꯗꯣ ꯂꯤꯟ
ꯏꯁ ꯅꯪ ꯌꯥꯝ ꯈꯪꯕꯅꯤꯅ ꯑꯩ ꯇꯨꯃꯤꯟꯅꯕꯗꯤ ꯏꯃꯥꯟꯅꯕꯤ ꯑꯃ ꯇꯨꯃꯤꯟꯅꯕꯅꯤ ꯏꯕꯦꯝꯃ
ꯑꯦ ꯀꯩꯅꯣ ꯑꯗꯨꯅꯦ ꯈꯪꯕꯒꯤꯅꯦ ꯅꯪ ꯊꯥꯏꯅ ꯂꯩꯃꯤꯟꯅꯔꯛꯑꯕꯅꯤꯅ ꯅꯪꯗꯣ ꯌꯥꯝ ꯂꯦꯡꯕꯗꯨꯅ ꯅ ꯅꯁꯥꯅꯈ ꯅꯁꯥꯅꯁꯨ ꯍꯥꯏꯕ ꯅꯠꯇ꯭ꯔꯣ ꯑꯗꯨꯒ ꯂꯦꯡꯗꯦ ꯀꯥꯏꯅ ꯇꯥꯅꯤꯡꯗꯦꯍꯦ
ꯀꯤꯇꯪ ꯈꯔ ꯐꯔꯕ ꯃꯥꯜꯂꯦ